ꯍꯜꯂ‌ꯣ ꯑ ꯆꯂꯒꯦꯅꯦ ꯑꯗꯨꯗꯤ ꯑꯩꯗ ꯆꯥꯔꯦ ꯆꯥꯛ ꯆꯥ ꯈꯪꯗꯦꯗ ꯆꯥꯏ ꯍꯥꯏꯗꯨꯏꯔꯥ ꯆꯥꯗꯦ ꯍꯥꯏꯗꯨꯏꯔꯥ ꯉꯁꯥꯏ ꯄꯨꯡ ꯇꯔꯨꯛꯇ ꯒꯥꯔꯤ ꯂꯥꯛꯑꯦ ꯃꯣꯏ ꯁꯛꯁꯦꯁ ꯁ꯭ꯀꯨꯜꯒꯤꯗꯣ
ꯎꯝ
ꯄꯨꯡ ꯇꯔꯨꯛꯇ ꯒꯥꯔꯤ ꯂꯥꯛꯄꯅꯤꯅ ꯄꯨꯡ ꯑꯍꯨꯝ ꯃꯈꯥꯏ ꯇꯥꯔꯛꯄꯗꯒꯤ ꯃꯤꯀꯞ ꯊ‌ꯣꯔꯛꯄꯗꯒꯤ ꯃꯄꯥꯟ ꯊꯣꯛꯅꯤꯡꯕꯗꯒꯤ ꯍꯧꯒꯠꯄꯗꯒꯤ ꯃꯔꯤꯗ ꯍꯧꯒꯠꯀꯗꯕꯅꯤꯅ ꯍꯧꯒꯠꯂꯒꯦ ꯗꯥꯅ ꯍꯧꯒꯠꯂꯕ ꯇꯨꯝꯕꯁꯨ ꯄꯨꯡ ꯇꯔꯥꯃꯥꯊꯣꯏ ꯕꯥꯔꯣꯗ ꯇꯨꯝꯃꯝꯅꯤꯅ ꯃꯤꯠꯇ‌ꯣ ꯌꯥꯝ ꯁꯥꯕꯗꯣ ꯑꯗꯨ ꯑꯣꯏꯕꯅ ꯑꯩꯁꯦ ꯄꯨꯡ ꯇꯔꯨꯛ ꯇꯥꯕꯩꯗꯨꯗ ꯄꯤꯟꯇꯨꯒꯤ ꯆꯥꯛ ꯆꯥꯕꯗꯨꯗ ꯑꯩꯅ ꯆꯥꯛ ꯆꯥꯛꯈꯨꯝ ꯑꯃ ꯅꯤ ꯆꯥꯔꯦ ꯑꯗꯨꯒ ꯇꯨꯝ ꯂꯩꯊꯣꯛꯄ ꯑꯩꯁꯦ ꯑ ꯄꯨꯡ ꯅꯤꯄꯥꯟ ꯃꯈꯥꯏ ꯃꯥꯄꯟ ꯇꯥꯔꯛꯄ ꯑꯩꯈꯣꯏ ꯅꯨꯄꯥꯅ ꯍꯧꯗꯣꯛꯑꯦ ꯍꯟꯖꯤꯟ ꯍꯟꯖꯤꯟ ꯍꯧꯗ‌ꯣꯛꯑꯦ ꯑꯗꯨꯝ ꯇꯨꯝ ꯂꯩ ꯀꯩꯗꯧꯏꯅꯣꯅ ꯇꯨꯝꯅꯤꯡꯗꯅ ꯇꯨꯝꯃꯤꯅ‌ꯦ ꯆꯥꯛ ꯊꯣꯡꯉꯕꯩ ꯆꯥꯛ ꯂꯣꯏꯗꯅ ꯇꯨꯝꯃꯤꯅꯦ ꯑꯩꯁꯦꯅ ꯍꯥꯏ ꯑꯗꯨꯒ ꯆꯥꯛ ꯆꯥꯛꯇ‌ꯣ ꯊꯤꯔ‌ꯣꯏꯌ‌ꯦꯅ‌ꯦ ꯆꯥꯛ ꯆꯥꯈꯣꯝ ꯀ‌ꯣꯠꯂ ꯆꯥꯕꯗꯤ ꯌꯥꯏꯗꯅ ꯅꯪꯁꯨ ꯑꯕꯦꯝꯃ ꯑꯕ‌ꯦꯝꯃ ꯑꯃꯨꯛ ꯀꯧꯈꯔꯦ ꯆꯥꯛꯈꯨꯝ ꯄꯥꯏ ꯌꯥꯗ‌ꯦ ꯍꯟꯖꯟ ꯍꯟꯖꯟ ꯍꯥꯏꯔꯕꯗꯣ ꯑꯗꯨꯝ ꯍꯥꯏ ꯂꯩꯕ ꯑꯩꯅ ꯃꯥꯡꯉꯤꯕꯅꯦ ꯁꯥꯎꯅꯤꯡꯉꯥꯛꯇꯅ ꯑꯗꯩ ꯆꯥꯛꯇ‌ꯣ ꯊꯤꯔꯒ ꯄꯤꯖꯔꯝꯃꯒ ꯊꯣꯏꯕꯤꯅꯥꯎꯗꯣ ꯐꯣꯟꯁꯦ ꯇꯧꯕ ꯌꯥꯗꯕꯒꯤ ꯁꯦꯝꯃꯟꯒꯦꯅ ꯊꯣꯏꯕꯤꯅꯥꯎꯗ ꯂꯥꯛꯄꯅꯦ
ꯎꯝ ꯀꯩ ꯏꯟꯁꯥꯡ ꯆꯥꯏꯅ‌ꯣ
ꯀꯣꯕꯤ ꯆꯝꯊꯣꯡ ꯊꯣꯡꯉꯦ ꯅꯍꯟ ꯀꯣꯕꯤ ꯐꯨꯟ ꯃꯉꯥ ꯃꯔꯤ ꯑꯊꯦꯝꯄꯣꯠꯀꯤ ꯇꯧꯕꯩꯗꯣ ꯂꯥꯏꯒꯤ ꯌꯨꯝ ꯆꯪꯕꯒꯤ ꯀꯣꯕꯤꯗ‌ꯣ ꯀꯩꯅꯣ ꯄꯩꯁꯪ ꯆꯥꯕꯒꯤ ꯂꯩꯕꯅꯤꯅ ꯃꯣꯏ ꯀꯣꯕꯤ ꯃꯅꯥꯗꯣ ꯑꯄꯥꯕ ꯑꯣꯏꯕꯗꯣ ꯍꯥꯎꯋꯦꯕ ꯑꯗꯨ ꯄꯠꯇꯤ ꯌꯥꯝ ꯄꯠꯀꯟꯕ ꯄꯨꯛꯁꯤ ꯄꯨꯛꯁꯤ ꯍꯥꯏꯕ꯭ꯔ ꯇꯤꯟꯗ‌ꯣ ꯌꯥꯝ ꯆꯪꯉꯦ ꯑꯗꯨꯅ ꯑꯗꯨ ꯆꯪꯉꯒ ꯂꯥꯏꯅꯤꯡꯊꯧꯗ ꯀꯠꯄꯗꯨꯗꯤ ꯕꯔ ꯄꯠꯂꯦ ꯂꯩꯔꯝꯃꯦ ꯅꯨꯃꯤꯠ ꯃꯉꯥꯅꯤ ꯁꯨꯔ ꯀꯥꯏꯔꯅꯤ ꯇꯔꯨꯛꯅꯤ ꯁꯨꯔꯒ ꯑ ꯀꯣꯕꯤ ꯑꯍꯨꯝ ꯑꯝꯗꯤ ꯍꯤꯡꯉꯝꯃꯦ ꯑꯍꯨꯝ ꯑꯝꯗꯤ ꯄꯠꯂꯝꯗꯦꯕꯀꯣ ꯑꯗꯨꯗꯤ ꯆꯝꯊꯣꯡ ꯊ‌ꯣꯡ ꯊꯣꯡꯉꯦ ꯑꯗꯨꯒ ꯉꯔꯥꯡ ꯅꯨꯡꯗꯥꯡ ꯌꯦꯟ ꯊꯣꯡꯉꯦ ꯌꯦꯟꯗꯨ ꯈꯔ ꯇꯧꯔ ꯆꯥꯔ‌ꯦ ꯑꯩ ꯆꯥꯗ꯭ꯔꯦ ꯉꯁꯥꯏ ꯆꯥꯛꯈꯣꯝ ꯑꯅꯤ ꯆꯥꯕꯗꯨꯅ ꯉꯥꯏꯍꯥꯛ ꯂꯩꯔꯒ ꯃꯤꯠꯇꯨ ꯄꯨꯡ ꯑꯅꯤꯗ ꯍꯜꯂꯛꯑꯅꯤꯗꯨ ꯆꯠꯃꯤꯟꯅꯔꯒꯦꯅ
ꯅꯍ ꯍꯕꯤ ꯌꯨꯝꯗ ꯂꯩꯔꯤꯅꯣ ꯀꯥꯏꯗꯩꯅꯣ
ꯌꯨꯝ ꯌꯧꯔꯛꯑꯦ ꯊꯨꯕꯤꯅꯥꯎꯗ ꯐꯣꯟ ꯁꯦꯝꯍꯜꯂꯨꯕ
ꯑꯩꯁꯨ ꯑꯩꯈꯣꯏ ꯆꯥꯎꯕ ꯑꯩꯁꯨ ꯑꯩꯈꯣꯏ ꯆꯥꯎꯕꯗ ꯂꯥꯛꯀꯦꯅ ꯇꯧꯔꯤ
ꯀꯣꯟ ꯆꯈꯤ
ꯑꯣ ꯃꯥꯒꯤ ꯃꯤꯟꯗꯨꯣ ꯄꯤꯇꯥ ꯌꯥꯗ꯭ꯔꯦꯌꯦ ꯏꯆꯥꯗꯣ ꯑꯝꯇ ꯁꯝꯕꯤ ꯑꯣꯏꯌꯦ ꯑꯩ ꯅꯨꯄꯥꯗ ꯑꯗꯨꯝ ꯁꯝꯕꯤꯅꯕ ꯂꯥꯛꯀꯦ ꯑꯗꯨꯒ ꯉꯔꯥꯡꯗꯣ ꯂꯧꯕꯨꯛꯇꯣ ꯏꯁꯤꯡ ꯐꯥꯠꯂꯝꯕꯅꯦꯕ ꯂꯕꯨꯛꯇꯁꯨ ꯆꯠꯂꯨꯒꯦ ꯏꯁꯤꯡ ꯐꯥꯠꯂꯨꯕꯗ ꯌꯦꯡꯉꯨꯒꯦꯅ ꯇꯧꯋꯤ
ꯎꯝ ꯎꯝ ꯅꯨꯡꯁꯥ ꯈꯨꯁꯥ ꯑꯃ ꯇꯧꯗ꯭ꯔꯣ ꯁꯤꯗꯤ
ꯌꯥꯝ ꯁꯥꯏꯌꯦ ꯁꯤ ꯀꯔꯤ ꯅꯨꯡꯁꯥ ꯈꯨꯁꯥꯅꯣ ꯁꯤꯕꯨꯣ
ꯐꯪꯗꯤꯦ ꯀꯩꯅꯣꯝ ꯇꯧꯒꯦ ꯁꯥꯏꯌꯦ ꯇꯧꯔꯤꯕꯅꯦ ꯍꯣꯏ ꯋꯥꯔꯤ ꯁꯥꯟꯅꯔꯤꯕꯅꯦꯕ ꯈꯪꯗꯦ ꯅꯨꯡꯁꯥ ꯈꯨꯁꯥꯅꯤ ꯑꯩꯗꯤ ꯂꯧ ꯆꯥꯎꯨꯕꯅꯦ ꯁꯦꯝꯕ ꯌꯥꯔꯛꯑꯕꯅꯦ
ꯌꯥꯝꯌꯥꯒꯜ ꯍꯨꯜꯂꯦ ꯅꯪꯒꯜ ꯑꯗꯨꯗꯤ ꯍꯧꯖꯤꯛ ꯁꯦꯝ ꯌꯥꯔꯗꯤꯦ
ꯁꯦꯝꯕ ꯌꯥꯕ ꯍꯥꯏꯁꯦ ꯅꯨꯃꯤꯠ ꯇꯔꯥ ꯇꯔꯦꯠꯅꯤꯗꯨ ꯁꯨꯔꯝꯃꯅꯤ ꯅꯨꯃꯤꯠ ꯍꯥꯏꯕ꯭ꯔꯤꯠ ꯍꯨꯟꯕꯅꯦꯕ ꯎ
ꯑꯗꯨꯑꯣꯗꯤ ꯍꯥꯏꯩꯕꯤꯠꯇꯤ ꯍꯥꯏꯩꯕꯤꯠꯇꯤ ꯁꯦꯝ ꯌꯥꯔꯅꯤ ꯑꯗꯨꯗꯤ ꯅꯨꯃꯤꯠꯇꯔꯥꯔꯤꯅꯤ ꯆꯥꯟꯁꯃ ꯍꯣꯏꯇꯥꯔꯒ
ꯑꯥ
ꯈꯔ ꯉꯟꯅꯁꯦꯃꯨꯣ ꯑꯩꯗꯤꯕꯂ ꯑꯝꯇ ꯌꯥꯗ꯭ꯔꯤ ꯉꯔꯥꯡꯗꯤ ꯍꯨꯟꯕ ꯂꯣꯏꯁꯤꯟꯕꯗ ꯉꯥꯏꯔꯤ
ꯑꯗꯨꯗꯤ ꯂ ꯍꯔꯥꯎꯃꯃꯗ ꯍꯨꯟ ꯑꯣꯏꯣꯏꯒ꯭ꯔꯃꯦ ꯀꯣꯠꯇꯌꯥ
ꯑꯥ ꯌꯥꯝꯅ ꯍꯨꯜꯂꯦ ꯀꯩꯅꯣ ꯑꯗꯨꯗꯤ ꯅꯣꯏ ꯁꯤꯒꯤꯁꯨ ꯌꯥꯔꯝꯃꯅꯤ ꯁꯦꯝꯕ ꯅꯣꯏ ꯁꯤꯒꯤꯁꯨ ꯀꯨꯏꯔꯦ ꯍꯥꯟꯅ ꯍꯟꯈꯤꯕ
ꯎꯝ ꯑꯩꯈꯣꯏꯆꯦꯅ ꯅꯣꯡꯃ ꯍꯥꯟꯕ꯭ꯔꯥ ꯀꯩꯅꯣꯝ ꯇꯧꯕꯅꯦ ꯈꯨꯈꯩꯒꯤ ꯅꯣꯡꯅꯤꯅꯦ
ꯑꯥ ꯃꯥꯏꯗꯨꯅ ꯆꯥꯛ ꯍꯥꯎꯇꯕ ꯉꯥꯛꯇꯪꯒ ꯊꯥꯖꯤꯜꯂꯦ
ꯑꯗꯨꯏꯗꯣ ꯍꯥꯎꯕ꯭ꯔꯥ ꯍꯥꯎꯇꯕ꯭ꯔꯥꯁꯨ ꯈꯪꯗꯦ ꯃꯃꯤꯡꯗꯣ
ꯃꯥꯏꯔꯦꯟ ꯐꯧꯗꯣ ꯑꯗꯨ ꯆꯥꯛ ꯌꯥꯝ ꯐꯥꯎꯗꯕꯅꯦꯕ
ꯎꯝ
ꯦꯝꯐꯧ ꯑꯃ ꯊꯥꯏꯑ ꯑꯃꯅ ꯅꯣꯏꯒꯤ ꯁꯕꯥ ꯍꯥꯏꯕ꯭ꯔꯥ ꯀꯩꯅꯣ
ꯁꯕꯥ ꯅꯠꯇꯦꯌꯦ ꯁꯕꯥꯕꯨ ꯑꯣꯏꯗꯤ ꯈꯔꯕꯨ ꯍꯥꯎꯅꯤ ꯁꯕꯥ ꯅꯠꯇꯦꯕ ꯃꯥꯏꯗꯤ ꯃꯃꯤꯡꯗꯣ ꯑꯅꯧꯕ ꯊꯣꯛꯄꯅꯦꯕꯀꯣ ꯑꯗꯨꯏꯗꯣ ꯑ ꯛꯇꯁꯨ ꯆꯥꯗ꯭ꯔꯔꯤꯕꯅꯤꯅ ꯍꯥꯎꯏꯤ ꯍꯥꯎꯇꯦꯁꯨ ꯈꯪꯗꯦꯗꯅ ꯆꯥꯔꯕꯣꯏꯗꯤ ꯈꯪꯕ ꯌꯥꯕ ꯑꯗꯨꯒ ꯑꯩꯒꯤꯗꯤ ꯑꯃ ꯁꯥꯕꯥ ꯅꯠꯇꯕ ꯑꯃ ꯃꯣꯏ ꯖꯣꯂꯥꯕꯔ ꯍꯥꯏꯕꯗꯣ
ꯑꯥ
ꯐꯥꯎꯕ
ꯑꯗꯨꯏ ꯆꯥꯛꯍꯥꯎꯋꯦ ꯍꯥꯏꯌꯦꯦ ꯕꯥꯕꯔ ꯍꯥꯏꯕꯗꯧ
ꯕꯣꯔꯥꯕꯔꯗꯣ ꯑꯣꯏꯅ ꯊꯥꯏꯕ ꯑꯩꯗꯤ ꯑ ꯃꯁꯛ ꯈꯪꯕꯗꯣ ꯑꯣꯏꯅ ꯊꯥ ꯐꯩ ꯆꯍꯤ ꯆꯥꯔꯛꯇꯣꯏꯅꯤꯅ ꯍꯥꯎꯗ꯭ꯔꯗꯤ ꯌꯥꯝ ꯇꯜꯂꯤꯗꯅ ꯑ ꯍꯥꯏꯕꯤꯠ ꯑꯣꯏꯁꯨ ꯈꯔ ꯍꯥꯎꯕꯗꯣ ꯍꯟꯗꯅ ꯐꯩꯅ ꯃꯣꯏ ꯑꯩꯈꯣꯏ ꯃꯣꯏꯗꯤ ꯑꯗꯨ ꯑꯣꯏ ꯊꯥꯕꯅ ꯑꯩꯈꯣꯏ ꯕꯥꯕꯣꯏꯁꯦ ꯑꯗꯨ ꯑꯣꯏ ꯊꯥꯏꯌꯦ ꯑꯅꯧꯕ ꯊꯣꯛꯄ ꯑꯗꯨꯅ ꯅꯨꯃꯤꯠ ꯃꯁꯤꯡꯕꯨꯗꯤ ꯈꯦꯠꯅꯕ
ꯑꯝ
ꯖꯣꯔꯥꯕꯔꯗꯒꯤ ꯑꯗꯨꯅ ꯈꯔ ꯊꯦꯡꯗꯩꯕ ꯈꯔ ꯊꯦꯡꯊꯕꯗꯨꯅꯤ ꯊꯥꯔꯤꯅꯦꯕ ꯃꯩꯗꯣ ꯑꯗꯨ ꯌꯥꯝ ꯍꯥꯎꯔꯝꯗ꯭ꯔꯗꯤ ꯀꯃꯥꯏꯅ ꯇꯧꯅꯤ
ꯖꯕꯥꯕ ꯑꯗꯨꯕꯨꯗꯤ ꯍꯥꯎꯋꯦ ꯍꯥꯏ ꯑꯗꯨꯒ ꯅꯣꯏꯒꯤ ꯀꯩꯅꯣꯗꯨꯗꯤ ꯌꯥꯝ ꯍꯥꯎꯇꯕꯅꯦ ꯃꯥꯥꯏꯗꯤ ꯑꯦꯟꯐꯥꯎꯗ
ꯀꯥꯏꯗꯒꯤ ꯂꯧꯔꯨꯏꯅꯣ
ꯀꯅꯥꯗꯒꯤ ꯇꯧꯔꯤꯅꯣ ꯈꯪꯗꯦ ꯃꯥꯏꯗꯨꯣ ꯌꯥꯝ ꯍꯥꯎꯇꯦ ꯌꯥꯝ ꯍꯥꯎꯇꯕꯅꯦ ꯃꯥꯏꯔꯦꯟꯐꯥꯎꯇ
ꯎꯝ
ꯀꯅꯥꯗꯤ ꯔꯧꯕ ꯐꯧꯗꯤꯦꯅꯦ ꯐꯪꯗꯦ ꯃꯃꯥꯏꯗꯣ
ꯔꯕꯔꯗꯤ ꯍꯣꯏ ꯆꯔꯦ
ꯑꯗꯨꯏꯗꯤ ꯍꯥꯎꯋꯦꯗꯤ ꯍꯥꯏꯅꯩꯗꯕ ꯑꯗꯣ ꯆꯥꯗꯤ ꯆꯥꯗ꯭ꯔꯤꯌꯦ
ꯎꯝ ꯅꯆꯥ ꯅꯨꯨꯄꯥꯗꯅ ꯖꯒꯣꯏ ꯁꯥꯔꯁꯤꯅꯦ ꯇꯣꯞ ꯊꯣꯛꯣꯛꯇꯅ
ꯇꯨ ꯊꯣꯡꯕꯅꯦ ꯍꯧꯖꯒꯣꯏ ꯀꯁꯍꯟꯗꯅꯤꯇ
ꯅꯪ ꯇꯣꯛꯊꯣꯛꯍꯜꯂꯤꯔꯕ
ꯇꯣꯛꯊꯣꯛꯑꯂ ꯂꯩꯅꯦ ꯀꯥꯏꯗꯣꯏꯅꯣ ꯖꯒꯣꯏ ꯍꯥꯎ ꯖꯒꯣꯏ ꯑꯣꯏꯅꯗꯕꯨ ꯂꯤꯁꯤꯡ ꯑꯃ ꯆ ꯅꯤꯄꯥꯟ ꯀꯥꯏꯅꯦ ꯀꯥꯏꯗꯣꯏꯅꯣ ꯂꯤꯁꯤꯡ ꯑꯃ ꯆꯅꯤꯄꯥꯜꯅꯦ ꯍꯥꯏꯌꯦ ꯑꯗꯨꯗꯤ ꯀꯦꯕꯒꯤ ꯀꯩꯀ ꯂꯤꯁꯤꯡ ꯑꯅꯤ ꯆꯪꯉꯦ
ꯂꯤꯁꯤꯡ ꯑꯃ ꯆꯥꯝꯃꯗꯪ ꯂꯤꯁꯤꯡ ꯑꯃꯇꯪ ꯆꯪꯉꯤꯅꯤ ꯃꯣꯏꯗꯣ ꯂꯤꯁꯤꯡ ꯑꯃꯒ ꯇꯔꯥꯗꯪ ꯊꯦꯛ
ꯃꯣꯏ ꯑꯣꯏꯅ ꯂꯤꯁꯤꯡ ꯑꯃ ꯆꯅꯤ
ꯑꯗꯨ ꯄꯤꯟꯇꯨꯒ ꯃꯕꯥꯅꯤ ꯄꯥꯕꯗꯣ ꯃꯁꯛ ꯆ ꯆꯞ ꯃꯥꯟꯅꯩ ꯍꯥꯏꯕ ꯑꯩꯅ ꯌꯥꯝ ꯆꯥꯟꯅꯔꯦ ꯅꯕꯥꯅꯤꯄꯥꯕꯅ ꯇꯧꯔꯦ ꯑꯗꯨꯒ ꯄꯈꯣ ꯈꯔ ꯃꯃꯥꯏꯒ ꯀꯣꯏꯏꯔꯤ ꯀꯨꯏꯔꯤ ꯆꯞ ꯃꯥꯟꯅꯕꯅꯦ ꯅꯆꯤꯟ ꯅꯅꯥ ꯑꯗꯨꯝ ꯃꯥꯜꯜꯂꯤꯦꯅ ꯃꯥꯜꯂꯤꯗꯅ ꯁꯀꯠ ꯆꯞ ꯃꯥꯟꯅꯩꯅ ꯑꯗꯒꯤ ꯃꯤꯁꯨ ꯌꯥꯝ ꯆꯥꯎꯕꯁꯨ ꯑꯝꯇ ꯑꯣꯏꯗꯦꯗꯅ ꯃꯕꯥꯅꯤꯗ ꯄꯥ ꯑꯗꯨꯗꯅꯦ ꯅꯕꯥꯅꯤꯁ ꯊꯣꯛ ꯆꯥꯅꯅ ꯄꯥꯔꯝꯕꯅꯤ ꯅ ꯁꯛꯄꯨ ꯃꯥꯟꯅꯩ ꯅꯠꯇꯣꯏꯅ ꯅꯅꯥꯎꯕꯨ ꯃꯥꯥꯟꯜꯂꯤꯅꯦꯅ ꯍꯥꯏ ꯑꯗꯨꯒ ꯄꯊꯣꯛꯈ ꯂꯩ
ꯑꯩꯅ ꯇꯣꯛꯉꯇꯊꯣꯛꯍꯟꯕ ꯀꯥꯏ ꯍꯟꯗꯛꯇꯤ ꯄꯩꯁꯥ ꯑꯝꯇ ꯄꯥꯏꯅ ꯗꯦ ꯉꯥꯎꯋꯦ ꯍꯥꯏꯕ ꯑꯗꯩ ꯖꯒꯣꯏꯗ ꯖꯒꯣꯏꯗꯨꯗꯩꯗ ꯉꯥꯏꯍꯥꯛꯇꯪ ꯍꯥꯎ ꯖꯒꯣꯏꯗ ꯑꯗꯨꯕꯨ ꯂꯤꯁꯤꯡ ꯑꯅꯤ ꯆꯪꯉꯗꯤ ꯏ ꯄꯕꯨꯡꯉꯣ ꯇꯣꯛꯊꯣꯛꯑꯇꯟꯗ꯭ꯔꯥ ꯁꯥꯔꯣꯅꯨ ꯑ ꯍꯥꯏꯕ ꯑꯗꯗꯒꯤ ꯃꯥꯗꯨ ꯖꯒꯣꯏꯗꯣ ꯍꯥꯟꯅꯗꯒꯤꯩꯁꯨ ꯁꯥꯔꯣꯏ ꯑꯗꯨꯝ ꯂꯩꯖꯕꯅꯦꯕ ꯑꯗꯣ ꯃꯤ ꯁꯨ ꯁꯤꯗ ꯌꯥꯎ ꯌꯥꯎ ꯌꯥꯎ ꯌꯥꯎ ꯍꯥꯏꯕꯅ ꯈꯥꯡꯉꯝꯗꯦ ꯃꯥꯥꯏ ꯖꯒꯣꯏꯗꯣ ꯌꯥꯎꯕꯗ ꯇꯥꯔꯤ ꯑꯅꯤ ꯍ ꯌꯥꯎꯅꯖꯒꯣꯏ ꯀꯝꯇ ꯍꯟꯗꯛꯇꯤ ꯄꯩꯁꯥ ꯉꯃ ꯄꯥꯏꯗꯕꯒ ꯑꯩꯕꯨꯡꯉ ꯇꯣꯛꯑꯣ ꯄꯣꯊꯥꯔꯣ ꯍꯟꯗꯛꯇꯦꯅ ꯍꯥꯏ ꯐꯣꯟ ꯐꯣ ꯑꯝꯇꯧ ꯇꯧꯋꯦ ꯌꯥꯗ꯭ꯔꯤ ꯌꯥꯎꯔꯣ ꯑꯗꯣ ꯍꯣꯏ ꯑꯗꯨꯒ ꯅꯣꯡꯃ
ꯅꯣꯡ ꯇ ꯇꯅꯃꯤꯅꯤꯅꯤ ꯍ ꯃꯤꯅꯤꯇ ꯃꯃꯅꯤ ꯈꯔ ꯇꯝꯃꯝꯕꯅꯦ ꯍꯥꯏ ꯎꯝ ꯈꯔ ꯍꯩꯈ꯭ꯔꯕꯅꯤ ꯀꯩꯅꯣ
ꯈꯪꯗꯦ ꯑꯗꯩꯗꯤ ꯑꯩꯅ ꯖꯒꯣꯏꯗꯨꯕꯨ ꯄꯩꯁꯥ ꯀꯌꯥꯅꯦꯒꯦ ꯍꯥꯏ ꯃꯩꯗꯣ ꯂꯤꯁꯤꯡ ꯑꯃꯒ ꯆꯅꯤꯄꯥꯜꯅꯤ ꯍꯥꯏꯕ ꯀꯩꯅꯣꯝ ꯍꯥꯏꯌꯦ ꯑꯁ ꯀꯥꯏꯏꯗꯒꯤ ꯍꯥꯎꯖꯒꯅ ꯂꯤꯁꯤꯡ ꯑꯃ ꯆꯅꯤꯄꯥꯟ ꯑꯣꯏꯇꯥꯔꯗꯤ ꯌꯥꯝꯃꯟꯗ꯭ꯔꯣ ꯑꯗꯨꯗꯤ ꯇꯣꯁ ꯁꯥꯔꯣꯅ ꯍꯥꯎꯖ ꯀꯨꯣꯏꯒꯤ ꯍꯥꯎ ꯖꯒꯣꯏ ꯉꯥꯛꯇꯅ ꯍꯥꯏꯔꯦ ꯑꯗꯗꯒꯤ ꯃꯄꯥꯅꯁꯨ ꯍꯥꯏꯔꯦ ꯑꯁ ꯍꯟꯗꯅ ꯍꯥꯎꯆꯈꯣꯏ ꯍꯥꯎꯆꯈꯣꯏꯗ ꯍꯥꯏꯔꯛꯑ ꯍꯥꯎ ꯖꯒꯣꯏ ꯅꯠꯇꯕ ꯁꯥꯎ ꯍꯥꯎ ꯖꯒꯣꯏꯗꯤ ꯌꯦꯡꯅꯤꯡꯗ꯭ꯔꯦ ꯑꯩꯍꯥꯛ ꯍꯧꯥꯎꯖꯤꯛ ꯑꯣꯏꯅ ꯅꯠꯇꯕ ꯁꯥꯎꯅ ꯍꯥꯏ ꯃꯄꯥꯅ ꯑꯃꯨꯛ
ꯍꯥꯎꯗ ꯀꯣꯏꯅ ꯈꯥꯏꯖꯅꯤ ꯑꯗꯣ ꯂꯩꯥꯏꯁꯥꯕꯤ ꯄꯥ ꯈꯪꯗꯤ ꯍꯧꯖꯤꯛ ꯑꯣꯏꯅ ꯈꯔ ꯌꯦꯡꯅꯤꯡꯉꯦꯕ ꯑꯗꯨꯒ ꯂꯩꯥꯏꯁꯥꯕꯤ ꯄꯥꯈꯪꯗꯤ ꯊꯣꯏꯕꯤꯁꯦ ꯑꯩꯈꯣꯏ ꯈꯝꯕ ꯊꯣꯏꯕꯤ ꯁꯥꯕꯗꯣ ꯐꯕꯗꯤ ꯐꯖꯩꯕ ꯃꯣꯏ ꯉꯁꯥꯏ ꯄꯥꯈꯪ ꯁꯥꯔꯛꯄꯗꯗꯤ ꯑꯉꯥꯡ ꯑꯉꯥꯡꯗꯗꯤ ꯑꯃꯨꯛ ꯍꯩꯕ ꯍꯩꯇꯕꯣꯏ ꯇꯧꯕꯅꯤꯅ ꯑꯗꯒꯤ ꯑꯃꯅꯤ ꯅꯪ ꯁꯥꯕꯅꯤꯅ ꯍꯥꯎꯗ ꯑꯣꯏꯅ ꯐꯖꯗ꯭ꯔꯗꯣ ꯌ ꯅꯨꯡꯉꯥꯏꯇ꯭ꯔꯗꯣ
ꯑꯃ ꯐ
ꯊꯣꯏꯕꯤ ꯖꯒꯣꯏ ꯁꯥ ꯃꯤ ꯃꯤꯨꯡꯕꯨꯡ ꯀꯥꯏ ꯍꯥꯏꯕ
ꯀꯥꯏꯔꯣꯍꯦ ꯃꯤ ꯃꯌꯥꯝ ꯁꯥꯔꯒꯗꯤ ꯀꯅꯥꯅ ꯀꯥꯏꯗꯣꯏꯅꯣ ꯈꯟꯕ ꯊꯣꯏꯏꯕꯤ ꯃꯤ ꯃꯌꯥꯝ ꯁꯥꯗꯤ ꯐꯖꯩ ꯀꯩꯅꯣ ꯃꯤ ꯕꯣꯛ ꯀꯥꯏꯗꯦ
ꯀꯥꯏꯗꯦꯍꯦ ꯑꯗꯨꯗꯤ ꯃꯤ ꯃꯌꯥꯝ ꯁꯥꯔꯕꯨꯗꯤ
ꯑꯗꯨꯅꯤ ꯍꯥꯏꯒꯦ ꯑꯗꯩ ꯅꯦ ꯑꯩꯅ ꯍꯥꯏꯒꯦ ꯍꯥꯎ ꯖꯒꯣꯏ ꯁꯥꯔꯤꯕ ꯃꯣꯏꯒꯤ ꯄꯥꯔꯇꯤ ꯃꯌꯥꯝꯗꯣ ꯑꯗꯨꯒꯤꯗꯨꯅ ꯈꯟꯕ ꯊꯣꯏꯕꯤ ꯁꯥꯕ ꯑꯣꯏꯔꯝꯃꯣꯕꯀꯣ ꯕꯦꯛ ꯊꯟꯅꯤ ꯃꯥꯝꯇꯣꯞꯁꯨ ꯑꯗꯨꯒꯅꯦ ꯃꯤꯅꯤ ꯌꯦꯡ ꯕꯗꯁꯨ ꯅꯨꯡꯉꯥꯏ ꯍꯥꯏꯕꯗꯨꯗꯤ ꯃꯌꯥꯝ ꯁꯥꯔꯛꯑꯕꯅꯤꯅ ꯑꯗꯨꯃꯥꯏꯅꯨꯝꯕ ꯊꯣꯏꯕꯤꯒꯨꯝꯕ ꯅꯠꯇ꯭ꯔꯒ ꯃꯌꯥꯝ ꯁꯥꯕ ꯅꯣꯏꯒꯤ ꯀꯩꯅꯣꯒꯨꯝꯕ ꯑꯣꯏꯅ ꯁꯥꯎ ꯍꯧꯥꯎꯖꯤꯛ ꯑꯣꯏꯅꯠꯇꯕ ꯁꯥꯎꯋꯅ ꯍꯥꯏꯕ ꯃꯄꯥꯅ ꯑꯗꯣ ꯅꯣꯏꯒꯤ ꯀꯩꯅꯣꯒꯤ ꯑꯩꯈꯣꯏ ꯃꯈꯜ ꯀꯥꯏꯒꯤ ꯄꯥꯀꯤꯡꯒꯤ ꯁꯥꯕꯗꯣ
ꯑꯥ
ꯑꯗꯨ ꯐꯖꯗ꯭ꯔꯣ ꯑꯗꯣ ꯃꯤꯅ ꯌꯥꯝ ꯁꯥꯏꯗꯣ ꯑꯗꯣ ꯍꯥꯎ ꯖꯒꯣꯏ ꯍꯥꯎ ꯖꯒꯣꯏ ꯍꯥꯎ ꯖꯒꯣꯏꯗ ꯍꯥꯎꯖꯒꯣꯏꯗꯩꯗ ꯆꯞ ꯆꯞ ꯃꯥꯟꯅꯈꯩ
ꯇꯧꯕꯗꯤ ꯃꯣꯏꯗꯣ ꯊꯦꯡꯅꯁꯨ ꯇꯝꯃꯃꯤꯅ ꯃꯇꯝꯁꯨ ꯂꯩꯇꯕ ꯊꯣꯏꯕꯤꯗꯣ ꯑꯃ ꯁꯥ ꯊꯣꯏꯕꯤꯒ ꯈꯝꯕꯒꯁꯥꯁꯦ ꯑꯗꯨꯝ ꯍꯥꯏꯅꯕꯅꯦꯕ ꯃꯇꯝ ꯂꯩꯇꯕ ꯃꯇꯝ ꯂꯩꯅꯥꯏꯇꯕꯗꯤ ꯎ ꯑꯣꯖꯥꯗꯣ ꯊꯦꯡꯅ ꯀꯧꯔꯦꯗꯅ ꯑꯗꯨꯅ ꯃꯇꯝꯗꯣ ꯂꯩꯇꯕꯅ ꯍꯥꯎꯅ ꯈꯔ ꯂꯥꯏꯗꯅ
ꯑꯗꯣ ꯃꯊꯪꯗꯤ ꯈꯝꯕ ꯊꯣꯏꯕꯤꯒꯨꯝꯕ ꯅꯥꯟꯅ ꯁꯥꯍꯟꯁꯤ
ꯁꯍꯟꯁꯤ ꯅꯪ ꯃꯊꯪꯗꯤ ꯅꯥꯎꯕꯁꯨ ꯌꯥꯎ ꯌꯥꯔꯅꯤ
ꯌꯥꯔꯅꯤ ꯑꯗꯣ ꯅꯥꯎꯕꯁꯨ ꯍꯟꯇꯛ ꯌꯥꯝ ꯍꯥꯏꯔꯛ ꯄꯅꯦ ꯆꯥꯎꯕꯁꯨ ꯅꯥꯎꯕꯁꯨ ꯍꯦꯜꯂꯤꯅꯦ ꯑꯌꯥꯝꯕꯗꯒꯤ ꯆꯤꯡꯒꯤ ꯁꯥꯕꯒꯗꯣ ꯌꯥꯝ ꯍꯥꯎꯂꯛꯄꯅꯦ ꯑꯗꯩꯗꯤ ꯑꯩꯅ ꯌꯥꯎꯨ ꯇꯟꯗ꯭ꯔꯅ ꯌꯥꯎꯍꯟꯗ꯭ꯔꯦ ꯑꯗꯨꯒ ꯃꯣꯏ ꯖꯒꯣꯏꯗꯣ ꯑꯩꯈꯣꯏꯒꯤ ꯀꯩꯅꯣ ꯐꯧ ꯁꯥ ꯖꯣꯏꯗꯨ ꯑꯣꯏꯔꯦꯅ ꯑꯩꯅ ꯌꯥꯎꯍꯟꯅꯕꯁꯨ ꯐꯗꯕ ꯑꯃ ꯈꯜꯂꯤ
ꯐꯖꯩꯌꯦ ꯃꯣꯏ ꯖꯒꯣꯏꯗꯣ
ꯑꯥ
ꯌꯥꯎꯍꯜꯃꯗꯤ ꯖꯒꯣꯏ ꯌꯦꯡꯕꯗꯣ ꯏꯆꯥꯒꯨꯝꯕ ꯁꯥꯔꯒꯅ ꯈꯔ ꯌꯦꯡꯅꯤꯡꯉꯤꯗꯅ
ꯑꯗꯣ ꯑꯩꯗꯤ ꯍꯟꯗꯛ ꯏꯆꯥ ꯖꯒꯣꯏꯃꯨꯛ ꯁꯥꯕ ꯅꯠ ꯇꯦ ꯑꯗꯣ ꯑꯩꯗꯤ ꯑꯗꯨꯝ ꯂꯣꯏꯕ ꯑꯗꯨꯝ ꯂꯩꯕꯤ ꯂꯥꯏ ꯍꯔꯥꯎꯕ ꯃꯤꯅ ꯃꯆꯥ ꯃꯆꯥ ꯖꯒꯣꯏ ꯁꯥꯔꯒ ꯐꯨꯄ ꯍꯧꯒꯠꯄꯩ ꯕꯥꯕꯣꯛ ꯑꯃ ꯌꯥꯎꯗꯦ ꯇꯧꯕꯗꯣ ꯅꯨꯡꯉꯥꯏꯇꯕꯅꯦ ꯌꯥꯝꯅ
ꯅꯍꯥꯟꯒꯤ ꯄꯦꯟꯇꯨꯍꯣꯏ ꯁꯥꯕꯗꯣ ꯌꯦꯡꯍꯧꯗ꯭ꯔꯣ
ꯄꯤꯟꯇꯨꯍꯣꯏ ꯁꯥꯕꯒꯤꯗꯨꯗꯤ ꯌꯦꯡꯅꯤꯡꯗꯦ ꯑ ꯑ ꯑꯩꯅꯁꯨ ꯄꯤꯟꯊꯣꯏꯒꯤꯅꯦꯅꯁꯨ ꯈꯪꯉꯨꯗꯦꯕ ꯀꯣ ꯑꯗꯨꯒ ꯍꯥꯎ ꯖꯒꯣꯏ ꯃꯣꯏꯅ ꯁꯥꯕ ꯅꯨꯃꯤꯠꯇꯨꯗꯗꯤ ꯍꯥꯎ ꯖꯒꯩꯁꯦ ꯄꯔꯦꯡꯖꯥꯅ ꯃꯊꯪ ꯃꯊꯪ ꯃꯊꯪ ꯃꯊꯪ ꯍꯥꯎꯖꯕꯩ ꯃꯊꯪ ꯍꯥꯎ ꯖꯒꯣꯏ ꯑꯗꯨꯝ ꯀꯧꯊꯣꯛꯂꯛꯑꯦꯗꯅ ꯑꯗꯩꯗ ꯑꯩꯅ ꯍꯥꯎ ꯖꯒꯣꯏꯁꯦ ꯄꯦꯅꯦ ꯍꯥꯎ ꯖꯒꯣꯏ ꯌꯦꯡꯖꯔꯣꯏꯅ ꯍꯧꯒꯠꯂꯒ ꯑꯗꯨꯝ ꯆꯠꯂꯒ ꯑꯩꯈꯣꯏꯁꯦꯔꯨꯕꯤꯇꯥꯏ ꯗꯨꯀꯥꯟꯗ ꯐꯛ ꯀꯩ ꯊꯣꯛꯄ
ꯈꯨꯟ ꯀꯩꯅꯣꯒꯤ ꯌꯣꯡꯊꯣꯡ ꯊꯨꯝꯕꯤꯒꯤ ꯁꯥꯏꯌꯦꯕꯀꯣ
ꯄꯣꯏꯊꯨꯝꯕꯤꯒꯤ ꯃꯤ ꯑꯃꯨꯛ ꯂꯩꯇ꯭ꯔꯦꯗꯅ ꯚꯕꯣꯛ ꯂꯩ ꯇꯦꯅ ꯈꯠꯅꯩꯅ ꯇꯧꯕꯗꯣ ꯑꯗꯩꯗ ꯑꯩ ꯑꯩꯈꯣꯏꯁꯤ ꯔꯨꯕꯤꯇꯩꯩ ꯗꯨꯀꯥꯟꯗ ꯐꯝꯃꯤꯕ ꯕ ꯑꯗꯩꯗ ꯑꯩꯅ ꯊꯨꯝꯕꯤꯒꯤꯗꯨꯅꯁꯨ ꯖꯒꯣꯏꯁꯦ ꯑꯔꯣꯏꯕ ꯑꯣꯏꯈ꯭ꯔꯦꯗꯅ ꯑꯗꯨꯗꯩꯗꯤ ꯑꯩꯅ ꯑꯗꯨꯝ ꯐꯝ ꯂꯩ ꯊꯣꯛꯑ ꯑꯗꯣ ꯃꯣꯏ ꯁꯥꯎꯅꯔꯦ ꯃꯤꯕꯨ ꯂꯩꯇꯦ ꯍꯥꯏꯅ ꯇꯧꯅꯗꯅ ꯈꯠꯅꯩꯅ ꯇꯧꯅ
ꯑꯗꯨ ꯏꯆꯟꯅ ꯏꯆꯟꯅ ꯍꯥꯏꯅ ꯒꯨꯅꯨ ꯃꯆꯥꯟ ꯄꯤꯖꯅ ꯑꯁ ꯃꯁꯛꯁꯤꯡꯗꯨꯒ ꯊꯨꯋꯎꯋꯦ ꯋꯥꯎꯋꯦ ꯀꯅꯥ ꯌꯦꯡꯕꯤꯅꯤꯅ ꯇꯧꯔꯤꯁ ꯍꯥꯏꯅ ꯌꯦꯡꯗ ꯇꯥꯕ ꯃꯁꯛ ꯊꯤꯃꯜꯂꯗꯤ ꯄꯨꯍꯥꯎ ꯋꯥꯎꯔ ꯊꯣꯛꯂꯛꯑꯦ ꯏꯉꯣꯛ ꯃꯣꯠꯈꯩ ꯀꯅꯥ ꯌꯦꯡꯕꯤꯗꯣꯏꯔꯨꯒꯦ ꯒꯥꯏ
ꯑ ꯍ ꯍ ꯍ
ꯏꯆꯟ ꯍꯥꯏꯅꯤ ꯑꯗꯨꯅꯦ ꯑꯗꯨꯒ ꯄꯨꯅꯤꯃꯥꯅ ꯀꯩ ꯍꯥꯏꯔꯤ ꯈꯪꯕꯣ ꯃꯉꯥꯗꯨ ꯍꯧꯒꯠꯅꯤꯡꯉꯒ ꯒꯤꯇꯥꯔꯒ ꯐꯝꯃꯤꯟꯅꯔꯨꯗꯅ ꯒꯤꯇꯥꯔꯅ ꯁꯧ ꯂꯥꯡꯗꯣ ꯇꯥꯔ ꯥꯗ ꯂꯣꯏꯕ ꯐꯝꯃꯛꯏꯌꯦꯦ ꯑꯗ ꯑꯩꯈꯣꯏꯅ ꯑꯃꯨꯛ ꯁꯥꯔ ꯣꯕꯦ ꯂꯥꯛꯇꯅ ꯑꯉꯥꯡꯁꯤꯡꯗꯣ ꯐꯣꯇꯣ ꯀꯥꯞꯇꯅ ꯈꯣꯠꯇꯅ ꯑꯗꯨꯝ ꯑꯥꯏꯁ ꯀ꯭ꯔꯤꯝ ꯂꯩꯗꯅ ꯆꯥꯗꯅ ꯇꯧ ꯂꯩꯔꯕ ꯌꯦꯡꯗ꯭ꯔꯦꯕꯀꯣ ꯖꯒꯣꯏꯗꯣ ꯃꯣꯏ ꯂꯣꯏꯔꯒ ꯕꯣꯄꯦ ꯂꯥꯛꯇꯅ ꯑꯗꯨꯒ ꯄꯨꯔꯅꯤꯃꯥ ꯍꯥꯏꯅꯤ ꯃꯃꯥꯏꯗꯨꯕꯨ ꯃꯣꯏ ꯐꯥꯎꯟꯗꯦꯁꯟꯗ ꯑꯃꯨꯕ ꯊꯥ ꯑꯃ ꯂꯩꯌꯦ ꯂꯥꯡꯉꯥ ꯀꯥꯟꯗ ꯃꯉꯇ ꯑꯩꯈꯣꯏꯗꯣꯝꯒꯤ ꯁꯥꯕꯗꯤ ꯃꯃꯥꯏꯗꯣ ꯑꯝꯇ ꯂꯥꯡꯗꯦ ꯍꯨꯃꯥꯡ ꯑꯣ ꯇꯥꯔꯁꯨ ꯂꯥꯡꯗꯦꯕ ꯐꯖꯅ ꯃꯦꯀꯞꯇꯣ ꯇꯧꯔꯒ ꯀꯦꯕꯅꯤꯅ ꯃꯤ ꯑꯍꯩꯕ ꯃꯤꯗ ꯀꯦꯍꯟꯕꯅꯤꯅ ꯃꯣꯏꯗꯤ ꯄꯨ ꯀꯦ ꯀꯩ ꯁꯟꯝꯕ꯭ꯔꯥ ꯈꯪꯗꯦꯕ
ꯑꯥ
ꯑꯗꯨꯅ ꯂꯥꯡꯗꯦꯕ ꯑꯗꯨ ꯑꯁ ꯑꯦꯅꯦꯅꯦ ꯅꯪ ꯅꯆꯥꯅꯨꯄꯤꯅꯦ ꯃꯁꯛ ꯐꯖꯕ ꯑꯃ ꯌꯥꯎꯗ꯭ꯔ ꯖꯒꯣꯏ ꯁꯥꯕꯗꯒ ꯑꯩ ꯑꯃ ꯌꯥꯎꯕꯗꯣ ꯀꯩ ꯍꯥꯏ ꯗꯤ ꯑꯩ ꯐꯁꯛ ꯐꯖꯕ ꯑꯃ ꯌꯥꯎꯕꯗꯣ ꯀꯥꯏꯔꯦꯀꯣꯅꯦ ꯑꯁ ꯈꯔꯥꯎ ꯑꯃ ꯅꯪ ꯌꯦꯡꯍꯧꯗꯣꯏꯅꯦ ꯑꯗꯨ ꯅꯪ ꯌꯦꯡꯍꯧꯔꯝꯃꯗꯤ ꯈꯪꯒꯗꯕ
ꯌꯦ ꯍꯛꯗꯤꯑ ꯏꯆꯥꯒꯁꯦ ꯃꯁꯛ ꯐꯖꯒꯦ ꯍꯥꯏꯕꯗꯨꯣ ꯅꯨꯡꯁꯤꯗ꯭ꯔꯣ ꯃꯤꯅ ꯑꯗꯨꯃꯥꯏꯅ ꯍꯥꯏꯔꯛꯄꯗꯣ
ꯑꯗꯨꯅꯤ ꯍꯥꯏꯁꯦ ꯑꯩꯅ ꯄꯤꯟꯇꯨꯗ ꯍꯥꯏꯕꯀ ꯑꯩꯅ ꯍꯔꯥꯎ ꯍꯔꯥꯎ ꯄ꯭ꯔꯣ ꯅꯪ ꯍꯥꯏ ꯍꯔ ꯑꯣꯏꯒ ꯃꯁꯛ ꯐꯖꯕ ꯑꯃ ꯌꯥꯎꯋꯤꯒ ꯍꯥꯏꯔꯏ ꯍꯔꯥꯎ ꯃꯁꯛ ꯐꯖꯕ ꯑꯃ ꯌꯥꯎꯏꯒ ꯍꯥꯏꯔꯛꯑꯦ ꯍꯥꯏꯕ ꯑꯩꯅ
ꯎꯝ
ꯑꯗꯨꯅ ꯅꯆꯥꯄꯥꯄꯥꯛꯀ ꯄꯥꯔꯗꯤ ꯑꯃꯨꯛ ꯃꯤꯅ ꯄꯛꯆꯩ ꯑꯅꯤꯁꯦ ꯑꯅꯤꯁꯦ ꯍꯥꯏꯅꯔꯗꯅꯤ ꯅꯪ ꯌꯥ ꯍꯧꯗ꯭ꯔꯔꯤ ꯅꯪ ꯍꯔꯥꯎꯒꯗꯕ ꯌꯥ ꯍꯧꯗ꯭ꯔꯔꯤ ꯄꯩꯁꯥ ꯄꯥꯝꯃꯨꯔꯤꯉꯗ ꯄꯩꯁꯥ ꯄꯥꯝꯃꯨꯔꯤꯉꯩꯗ
ꯅꯅꯥꯕꯣꯕꯨ ꯏꯅ ꯄꯥꯔꯂꯁꯤꯦ ꯄꯟꯊꯨꯗ ꯄꯤꯡꯊꯨꯗ ꯅꯅꯥꯕꯣ ꯄꯍꯜꯂꯁꯦ ꯅꯥꯎꯕꯒꯁꯨ ꯆꯥꯟꯅꯔꯅꯤꯁꯦ
ꯂꯤꯁꯤꯡ ꯑꯃ ꯆꯥꯝꯃꯉꯥ ꯀꯟꯅꯦ ꯍꯥꯏꯕꯗꯣ ꯑꯗꯨꯒ ꯃꯣꯏ ꯊꯥꯔꯛꯄꯩꯗꯨꯒ ꯂꯤꯁꯤꯡ ꯑꯃꯒ ꯇꯔꯥꯗꯪꯅꯦꯕ ꯇꯧꯕꯗꯤ ꯅꯨꯄꯤꯒꯤꯕꯨꯗꯤ ꯄꯩꯁꯥ ꯆꯪꯉꯤꯗ ꯃꯦꯀꯞꯀꯤ ꯃꯨꯛ ꯆꯥꯝꯃꯉꯥꯃꯨꯛ ꯆꯪꯉꯦ ꯑꯗꯩꯗꯤ ꯕ꯭ꯔꯥꯎꯇꯨꯕꯨꯁꯨ ꯆꯥꯝꯃꯉꯥꯃꯨꯛ ꯆꯪꯉꯛ ꯂꯤꯁꯤꯡ ꯑꯅꯤ ꯆꯝꯥ ꯆꯪꯈꯤꯟ ꯀꯩꯅꯣ ꯍꯣꯏ ꯐꯨꯔꯤꯠꯇꯨꯕꯨꯗꯤ ꯑꯗꯨꯝ ꯂꯩꯍꯧꯔꯦ ꯍꯌꯦꯡꯋꯥꯏ ꯑꯃ ꯑꯃ ꯇꯧꯕ ꯂꯤꯅꯤꯡꯉꯁꯨ ꯑꯗꯨꯝ ꯐꯨꯔꯤꯠꯇꯣ ꯃꯥꯅ ꯨꯛ ꯇꯨꯗꯦ ꯋꯥꯏꯔ ꯂꯤꯦꯞꯄꯒꯤ ꯃꯤꯗꯤ ꯂꯣꯏ ꯇꯨꯅꯕꯅꯦꯕ ꯑꯩꯅ ꯇꯨꯗꯕꯅꯤꯅ ꯑꯃꯨꯛꯁꯨ ꯍꯟꯗꯛꯇꯤ ꯄꯔꯒꯦ ꯇꯨꯕꯤꯔꯕ
ꯎꯝ ꯇꯥꯍꯟꯗꯔꯦ ꯃꯊꯥꯡꯁꯦꯩꯗ ꯑꯣꯏꯅ
ꯅꯪꯪꯂꯥꯛꯑꯕꯣ ꯂꯥꯛꯇꯣꯏꯔꯤꯕ
ꯂꯥꯛꯑꯦ ꯑꯩ ꯆꯥꯎꯕꯩꯗ ꯂꯩꯔꯦ
ꯌꯥꯝ ꯊꯨ ꯌꯧꯔꯕꯝꯃꯤꯗ ꯆꯥꯎꯕ ꯍꯜꯂꯛꯑꯕ
ꯆꯥꯎꯕ ꯐꯪꯗꯅꯤ ꯇꯝ ꯂꯩꯔꯅꯤ
ꯑꯣ ꯑꯩꯅ ꯉꯔꯥꯡ ꯐꯣꯟ ꯇꯧꯔꯛꯄ ꯅꯦ ꯅꯪꯉꯣꯟꯗ ꯑꯗꯨꯒ ꯅꯪ ꯐꯣꯟꯁꯨ ꯀ ꯄꯥꯏꯔꯛꯇꯕ
ꯑꯩꯁꯦ ꯉꯔꯥꯡ ꯐꯣꯟꯁꯦ ꯐꯣꯟꯕꯨ ꯁꯨꯡꯄꯥꯏꯕꯨ ꯄꯥꯏꯗ꯭ꯔꯦ ꯉꯔꯥꯡꯗꯤ ꯂꯧꯕꯨꯛꯇ ꯆꯠꯂꯨꯕꯤ ꯂꯧꯍꯨꯟꯕ ꯂꯣꯏꯔꯕꯅꯦ ꯅꯈꯣꯏ ꯏꯇꯩꯁꯤꯅꯅꯦ ꯑꯦꯦꯟꯁꯥꯡ ꯑꯍꯥꯎꯕ ꯆꯥꯒꯗꯕꯅꯦ ꯑꯃ ꯆꯥꯗꯕ ꯌꯥꯔꯣꯏ ꯇꯧꯗꯅꯅꯦ ꯅꯨꯡꯗꯥꯡꯒꯤꯗ ꯃꯣꯏ ꯏꯃꯨꯡ ꯃꯤꯈꯩ ꯍꯨꯞꯄ ꯂꯥꯛꯑꯒꯅ ꯌꯦꯟ ꯀꯦꯖꯤ ꯑꯃ ꯃꯈꯥꯏ ꯊꯣꯡꯉꯦ
ꯑꯥ
ꯃꯗ ꯂꯥꯡꯉꯒ ꯑꯗꯨꯝ ꯂꯩꯔꯕꯅꯤꯅ ꯑꯗꯨꯝ ꯐꯣꯟ ꯐꯣꯟꯒ ꯑꯃꯨꯛ ꯄꯥꯏꯗ꯭ꯔꯦꯗꯅ ꯉꯔꯥꯡ
ꯎ ꯅꯪꯗ ꯐꯣꯟ ꯇꯧꯕ ꯍꯩꯇꯕ ꯌꯥꯗ꯭ꯔꯤꯕꯣ ꯌꯥꯔꯕꯣ
ꯌꯥꯔꯗꯗ
ꯅꯉꯣꯟꯗꯩ ꯇꯧꯕ
ꯑꯩ ꯀꯩꯅꯣ ꯇꯧꯗꯦ ꯇꯎꯒ ꯀꯨꯋꯥꯗ ꯇꯥꯎꯒ
ꯑꯦ ꯍꯧꯖꯤꯛ ꯃꯤ ꯄꯩꯁꯥ ꯀꯩꯅꯣ ꯇꯧꯅꯩ ꯀꯥꯟꯗꯨꯗ ꯇꯧꯒꯦꯗ ꯍꯥꯏꯇꯥꯔꯦ ꯑꯊꯣꯏꯕꯤꯅꯥꯎꯗ ꯇꯥꯛꯍꯜꯂꯣ ꯑꯗꯨꯒ ꯇꯧꯋꯣ ꯃꯤ ꯇꯧꯃꯩ ꯀꯥꯟ ꯇꯧꯗꯅ ꯅꯪ ꯀꯔ ꯀꯥꯟ ꯇꯧꯈ꯭ꯔꯅꯣ
ꯑꯣꯗꯦ ꯑꯩ ꯅꯝꯕꯔ ꯆꯨꯝꯅꯒꯤ ꯑꯩ ꯅꯝꯕꯔ ꯅꯪꯉꯣꯟꯗ ꯁꯦꯞ ꯂꯩꯕ꯭ꯔꯣ
ꯂꯩꯌꯦ ꯁꯤꯅ ꯄꯤꯟꯇꯨꯅ ꯇꯧꯔꯝꯕ ꯃꯥꯜꯂꯦ ꯅꯥꯕꯨ ꯊꯥꯔꯝꯃꯦ
ꯅꯅꯥꯕꯨꯅ ꯊ
ꯕꯔ ꯌꯥꯝ ꯌꯥꯝꯃꯤ ꯀꯩꯅꯣ ꯅꯪꯒꯤ
ꯑꯗꯨ ꯑꯗꯨꯅꯦ ꯑꯩꯒꯤ ꯅꯝꯕꯔꯗꯣ ꯁꯤꯒꯤ ꯅꯝꯕꯔꯁꯦ ꯑꯩ ꯅꯪꯒꯤ ꯅꯝꯕꯔꯗꯣ ꯑꯩꯉꯣꯟꯗ ꯁꯦꯞ ꯂꯩꯈꯤꯕꯅꯦ ꯑꯗꯨꯒ ꯅꯝꯕꯔꯁꯦ ꯂꯩꯔꯝꯗꯕꯅ ꯑꯩꯉꯣꯟꯗ
ꯎꯝ ꯇꯧꯁꯜꯂꯣ ꯑꯗꯨꯏꯗꯣ ꯅꯪꯒꯤ ꯇꯥꯏꯅꯥ ꯄꯣꯃꯟ ꯑꯃ ꯄꯥꯏꯔꯝꯕꯗꯨꯁꯨ ꯑꯗꯨ ꯁꯦꯞ ꯂꯩ ꯅꯪꯅ ꯑꯃ ꯍꯥꯟꯅ ꯄꯥꯏꯔꯝꯕꯗꯨꯁꯨ ꯁꯦꯞ ꯂꯩ
ꯍꯥꯟꯅ ꯐꯔꯝꯕ ꯑꯩꯗꯤ ꯁꯤꯁꯨ ꯄꯥꯔꯤꯅꯤ ꯅꯝꯕꯔ ꯃꯌꯥꯝ ꯄꯥꯔꯤꯅꯤ ꯀꯩꯅꯣ ꯅꯝꯕꯔ ꯃꯌꯥꯝ ꯄꯥꯏꯔꯤꯅꯤ ꯀꯩꯅꯣꯗꯤ ꯐꯣꯟꯁꯦ ꯍꯥꯟꯅꯒꯤ ꯃꯌꯥꯝꯁꯤꯡꯗꯨꯗꯤ ꯆꯠꯇ꯭ꯔꯕꯅꯦ ꯑꯗꯨꯒ ꯍꯧꯖꯤꯛ ꯆꯠꯂꯤꯁꯤꯡꯁꯦ ꯁꯤꯒꯤꯁꯤꯅꯦ ꯋꯥꯟ ꯖꯤꯔꯣꯅ ꯂꯣꯏꯐꯝꯅꯦ ꯑꯗꯒꯤꯗꯤ ꯅꯥꯏꯟ ꯖꯤꯔꯣ ꯑꯥ ꯀꯩꯅꯣꯅ ꯂꯣꯏꯕꯅꯦ ꯁꯦꯚꯦꯟꯊꯤꯅ ꯂꯣꯏꯕ ꯖꯤꯔꯣ ꯅꯝꯕꯔ ꯑꯅꯤ
ꯎꯝ ꯇꯥꯏ ꯏꯅꯥꯎ ꯇꯧꯕꯅ ꯄꯥꯏꯕꯗꯨ ꯆꯠꯇꯤ ꯆꯠꯂꯝꯈꯤꯅꯤ ꯑꯗꯨꯣ ꯀꯃꯤꯅ ꯂꯣꯏꯕ ꯃꯥꯜꯂꯦ
ꯃꯥꯏꯗꯨꯔꯣ ꯃꯥꯏ ꯁꯤꯝꯗꯣ ꯃꯥꯡꯈ꯭ꯔꯦ ꯑꯃꯨꯛ ꯇꯥꯟꯊꯣꯛ ꯑꯃꯨꯛ ꯇꯥꯟꯊꯣꯛꯄ ꯌꯥꯅꯤ ꯃꯥꯒꯤ ꯃꯤꯡꯗ ꯃꯥꯏ ꯃꯁꯥꯒꯤ ꯃꯤꯡꯗ ꯂꯩ ꯁꯤꯕꯅꯦꯕ ꯑꯩꯈ ꯌꯥꯗꯦꯅꯦꯕ ꯑꯃꯨꯛ ꯇꯥꯟꯊꯣꯛꯄ ꯌꯥꯏ
ꯎꯝ ꯑ ꯇꯥꯟꯊꯣꯛꯅꯤꯡꯉꯗꯤ ꯑꯩꯉꯣꯟꯗ ꯍꯥꯏꯔ ꯃꯤ ꯀꯧꯕꯤꯒꯦ ꯃꯤ ꯂꯩꯕꯅꯦ ꯃꯤ ꯂꯥꯛꯀꯦ ꯍꯥꯏꯕꯅꯦ ꯏꯌꯥꯔꯇꯦꯟꯗꯒꯤ ꯌꯣꯛꯑꯅꯤꯡꯕ ꯑꯗꯒꯤ ꯎꯝ
ꯑꯩꯈꯣꯏꯗꯣ ꯑꯃꯝ ꯆ ꯑꯃꯨꯛꯥꯡꯉ ꯃꯆꯥꯅꯨꯄꯥ ꯑꯃ ꯔꯣꯛꯀꯤ ꯌꯨꯔꯦꯝꯕꯗꯣ ꯑꯗꯨꯗꯒꯤ ꯂꯧꯕꯅꯦ ꯍꯟꯗꯛꯁꯨ ꯃꯉꯣꯟꯗ ꯑꯃꯨꯛ ꯇꯥꯟꯊꯣꯛꯄꯅꯦ
ꯑ ꯑꯗꯒꯤ ꯏꯌꯥꯔꯇꯦꯜꯗꯒꯤ ꯖꯤꯑꯣ ꯖꯤꯑꯣ ꯑꯣꯟꯕꯗꯣ ꯊꯥ ꯑꯃꯒꯤ ꯂꯨꯄꯥ ꯆꯍꯨꯝ ꯌꯥꯡꯈꯩꯗꯨ ꯐ꯭ꯔꯤꯗ ꯍꯥꯞꯄꯛꯇꯣꯏꯅꯦꯕ ꯄꯩꯁꯥꯁꯨ ꯇ ꯄꯩꯁꯥꯁꯨ ꯇꯤꯡꯗꯕꯤꯗ ꯑꯗꯨꯏꯗꯣ ꯂꯥꯛꯀꯦꯅꯦ ꯍꯥꯏꯕꯅꯦ ꯑꯩꯅ ꯃꯤ ꯊꯤꯔꯛꯑꯣ ꯍꯥꯏꯔꯛꯑꯣꯅ ꯃꯣꯏ ꯀꯝꯄꯦꯅꯤꯒꯤ ꯃꯤ ꯂꯥꯛꯀꯦ ꯍꯥꯏꯔꯛꯄ
ꯪ ꯀꯩꯅꯣꯗ ꯑꯩꯈꯣꯏꯗ ꯑꯆ ꯃꯪꯆꯥꯒꯤ ꯃꯆꯥꯗ ꯇꯥꯟꯊꯣꯛꯄꯅꯦ ꯑꯗꯣ ꯎꯝ ꯑꯩꯈꯣꯏꯁꯨ ꯇꯥꯛꯄꯤꯣꯛꯏꯅꯤꯗ ꯃꯉꯣꯟꯗ ꯑꯗꯒꯤ
ꯄꯦ ꯇꯤ ꯑꯦꯝ ꯄꯥꯏꯅꯤꯡꯉꯁꯨ ꯃꯉꯣꯟꯗ ꯇꯧꯔꯤꯅꯦ
ꯑꯗꯨꯝ ꯃꯉꯣꯟꯗ ꯐꯣꯟ ꯇꯧꯅꯔꯒ ꯃꯥ ꯌꯨꯝꯗ ꯂꯥꯛꯑꯣ ꯍꯥꯏꯔꯁꯨ ꯑꯗꯨꯝ ꯂꯥꯛꯑꯦꯕꯀꯣ ꯂꯥꯛꯑꯦ ꯅꯨꯡꯗꯥꯡ ꯋꯥ ꯊꯕꯛ ꯍꯜꯂꯛꯑꯒ ꯊꯦꯡꯉꯁꯨ ꯄꯨꯡ ꯃꯥꯄꯜ ꯇꯔꯥ ꯇꯥꯔꯁꯨ ꯂꯥꯛꯑꯦ ꯅꯍꯥꯟꯕꯤ ꯑꯃꯒꯤ ꯇꯦꯜ ꯄꯥꯏꯕꯩꯁꯨ ꯃꯥꯅ ꯂꯥꯛꯑꯒꯕꯤ
ꯎꯝ
ꯅꯣꯏ ꯄꯦ ꯇꯤ ꯑꯦꯝ ꯑꯗꯨꯒ ꯑꯦ ꯇꯤ ꯑꯦꯝꯗꯨꯒ ꯀꯔꯝꯅ ꯀꯔꯝꯕꯅ ꯅꯨꯡꯉꯥꯏ ꯅꯣꯏ ꯄꯦ ꯇꯤ ꯑꯦꯝ ꯀꯥꯏꯅ ꯀꯩꯅꯩꯅꯣ ꯀꯥꯏꯗꯒꯦꯉꯩꯗꯣ ꯑꯗꯨꯝ ꯀꯩꯁꯨ ꯇꯧꯗꯦ ꯍꯧꯖꯤꯛꯐꯥꯎ ꯀꯩꯗꯤ ꯑꯩꯈꯣꯏꯅ ꯖꯤꯄꯦꯅꯤꯗꯅ ꯐꯒꯤ ꯇꯥꯁꯕꯨꯛꯇ ꯇꯧꯔ ꯇꯧꯕꯗꯣ ꯑꯗꯨꯅ ꯃꯣꯏꯗꯨꯅ ꯐꯣꯟ ꯅꯝꯕꯔꯥꯗꯤꯟꯒꯤꯅꯦ ꯀꯥꯎꯟꯗ ꯅꯠꯇꯦꯕ ꯃꯥꯏ ꯐꯣꯟ ꯅꯝꯕꯔꯗꯅꯦ ꯑꯩꯈꯣꯏꯒꯤꯅ ꯑꯦꯀꯥꯎꯟꯗ ꯑꯣꯏꯕ ꯎ
ꯕꯦꯡ ꯑꯦꯀꯥꯎꯟ ꯅꯝꯕꯔꯗꯣ ꯑꯣꯏꯕ ꯖꯤꯄꯦꯁꯤꯅ ꯅꯪꯒꯤ ꯀꯔꯝꯕ ꯄꯥꯏꯔꯤꯅꯣ
ꯑꯩꯖꯤ ꯄꯅꯤꯗ
ꯎꯝ ꯑꯗꯨꯅꯦ ꯑꯉꯥꯡꯈꯩꯗꯣ ꯁꯨꯝ ꯄꯩꯁꯥꯗꯣ